ꯍꯧꯁꯦ
ꯑ ꯅꯨꯡꯉꯥꯏꯔꯤꯕꯣ ꯅꯪꯕꯣ
ꯅꯨꯡꯉꯥꯏꯔꯤ ꯍꯤꯡꯒꯣꯜ ꯈꯔ ꯇꯧꯔꯝꯕꯅꯦ ꯏꯆ‌ꯦ ꯐꯣꯟ ꯂꯥꯛꯑꯦ ꯆꯪꯉꯩꯝꯅꯤꯅ‌ꯦ
ꯐꯕ ꯊꯕꯛꯅꯦ ꯑꯗꯨꯗꯤ ꯀꯩ ꯊꯥꯗꯣꯏꯅꯣ
ꯑ ꯁꯨꯝ ꯑꯂꯨ ꯅꯨꯡ ꯈ꯭ꯔ ꯊꯥꯖꯤꯟꯒꯦꯅ ꯁꯨꯝ ꯇꯧꯕꯅꯤꯗ ꯌꯥꯎꯁꯪ ꯍꯥꯏꯔꯦ ꯀꯨꯏꯔꯛꯇ꯭ꯔꯦ꯫
ꯃꯥꯅꯦ ꯌꯥꯎꯁꯪꯖ ꯗꯒꯤ ꯌꯥꯝ ꯐꯩ ꯌꯥꯝ ꯍꯤꯡꯒꯣꯜ ꯀꯣꯏꯕ ꯌꯥꯝ ꯐꯩ, ꯍꯧꯖꯤꯛꯀꯥꯟꯗꯤ ꯃꯅꯥ- ꯃꯁꯤꯡꯖꯨ ꯌꯥꯝ ꯇꯥꯡꯉꯦ꯫
ꯇꯥꯡꯉꯤ - ꯇꯥꯡꯉꯤ ꯌꯥꯝ ꯇꯥꯡꯉꯤ꯫
ꯑꯗꯒꯤ ꯕꯖꯥꯔꯗ ꯐꯪꯉꯤꯅꯦꯅ ꯇꯧꯔꯤꯖꯦ ꯍꯥꯔ ꯍꯥꯞ ꯇꯕ ꯄ‌ꯣꯠ ꯑꯣ
ꯃꯥꯅꯦ ꯑꯥꯍꯥꯞꯄꯤ ꯉꯥꯛꯇꯅꯤꯗꯣ꯫
ꯎꯝ ꯑꯗꯨꯅꯅꯦ ꯌꯨꯝꯗ ꯊꯥꯔꯒ ꯆꯥꯕꯅ ꯈ꯭ꯋꯥꯏꯗꯒꯤ ꯐꯕ ꯑꯣꯏ ꯂꯩꯔꯝꯃꯦ꯫
ꯍꯣꯏ ꯑꯁ ꯈꯪꯗꯦ ꯑꯗꯨꯅꯤ ꯑꯗꯨꯅ ꯌꯨꯝꯗ ꯈꯔ ꯊꯥꯗ꯭ꯔꯒꯗꯤ ꯑꯥ ꯀꯩꯊꯦꯜꯒꯤ ꯑꯗꯨ, ꯑꯗꯨ ꯆꯥꯏꯔꯝꯃꯤꯒ ꯑꯗꯥ ꯆꯥꯏꯔꯝꯃꯤꯒ ꯇꯧꯔꯤ ꯃꯌꯥꯝꯁꯤꯅ ꯆꯥꯕ ꯀꯤꯔꯦꯅꯦ ꯑꯩꯁꯦ꯫
ꯃꯥꯅꯦ ꯑꯗꯣ ꯚꯦꯂꯦꯟꯇ꯭ꯔꯤꯁꯨ ꯊꯥꯖꯤꯟꯕ ꯌꯥꯔꯛꯑꯅꯤ꯫
ꯎꯝ ꯌꯥꯔꯅꯤ- ꯌꯥꯔꯅꯤ꯫
ꯎꯝ ꯉꯟꯕꯨꯗꯤ ꯈꯤꯇꯪ ꯉꯜꯂꯤꯕꯀꯣ ꯌꯥꯎꯁꯪ ꯃꯇꯝꯁꯦ ꯑꯗꯨꯅ ꯑꯥ ꯊꯥꯖꯤꯟꯕꯗꯤ ꯌꯥꯔꯅꯤ ꯑꯉꯟꯕ ꯑꯗꯨꯅꯦ
ꯑꯗ ꯑꯗꯒꯤ ꯑꯩꯁꯦ ꯍꯧꯖꯤꯛ ꯍꯩ ꯔꯥꯁꯨꯒ ꯊꯥꯒꯦ ꯀꯥꯏ ꯋꯥꯈꯜꯁ‌ꯦ ꯈꯜꯂꯤꯝꯅꯤ꯫
ꯌꯥꯝ ꯑꯁ ꯌꯥꯝ ꯊꯤꯅ ꯐꯕ ꯊꯕꯛꯅꯤ ꯍꯩꯔꯥ ꯊꯕꯛꯁꯦ ꯌꯥꯝ ꯐꯩ ꯑꯩꯈꯣꯏꯅ ꯕꯖꯥꯔꯗꯒꯤ ꯂꯩꯔꯒ ꯆꯥꯔꯨꯗꯣꯏ ꯁꯔꯨꯛ ꯏꯁꯥꯒꯤ ꯍꯤꯡꯒꯣꯜꯗ ꯄꯥꯟꯕ ꯍꯥꯔ ꯌꯥꯎꯗꯕ ꯆꯥꯕꯅ ꯈ꯭ꯋꯥꯏꯗꯒꯤ ꯐꯩ ꯅꯣꯡꯃꯗ ꯍꯩ ꯑꯃꯃꯝ ꯆꯥꯎ ꯍꯥꯏꯔꯤꯕꯅꯤ ꯃꯈꯜ ꯁꯨꯅꯕ ꯈꯗ꯭ꯔꯁꯨ
ꯐꯔꯦꯅꯦ ꯑ ꯑꯇꯩ ꯂꯥꯏꯔꯤꯌ‌ꯦ ꯑꯥ ꯍꯥꯏꯨꯖꯦ
ꯍꯩꯀ꯭ꯔꯨ ꯍꯧꯔꯝꯕꯗꯣ ꯑꯗꯨ ꯀꯃꯥꯏꯅ ꯇꯧꯈ꯭ꯔꯒꯦ ꯍꯧꯔꯤꯕ꯭ꯔꯥ
ꯍꯩꯀꯨꯁꯦ ꯌꯥꯝ ꯀꯟꯅꯗꯤ ꯍꯧꯗ꯭ꯔꯁꯦ ꯍꯧꯖꯤꯛꯅ ꯍꯌꯥꯏꯅ ꯈꯔ ꯀꯟꯅ ꯍꯧꯒꯠꯂꯛꯏꯌꯦ
ꯀꯔꯤ ꯍꯩꯅꯧ ꯍꯧꯒꯠꯂꯛꯏꯌꯦ
ꯍ ꯌꯥꯏ ꯍ ꯌꯥꯏ
ꯑꯣ ꯆꯨꯝꯃꯤꯅꯦ ꯍꯌꯥꯏꯗꯣ ꯍꯌꯥꯏꯗꯣ ꯑꯩꯈꯣꯏꯒꯤꯁꯨ ꯃꯅꯤꯡꯗ ꯄꯥꯜꯂꯤ ꯈꯔ
ꯑꯣ ꯐꯔꯦꯅꯦ ꯌꯥꯎ ꯆꯥꯎꯔꯦ ꯌꯥꯎꯁꯪ ꯃꯇꯝꯒ ꯑꯣꯏꯕꯅꯦ ꯍꯌꯥꯏꯁꯤꯗꯤ ꯌꯥꯎꯁꯪꯒꯤ ꯌꯥꯝ ꯆꯥꯟꯅꯕ ꯍꯩ ꯃꯈꯜ ꯑꯃꯅꯤꯗꯣ
ꯎꯝ ꯃꯥꯅꯦ ꯃꯥꯅꯦ ꯌꯥꯎꯁꯪ ꯑꯗꯒꯤ ꯆꯩꯔꯥꯎꯕ
ꯑꯥ ꯀꯇꯩ ꯂꯩꯔꯤꯅꯦ ꯍꯟꯗꯛꯀꯤ ꯌꯥꯎꯁꯪꯁꯤꯕꯨ ꯀꯔꯤ ꯆ꯭ꯂꯥ ꯂꯩꯌꯦ
ꯌꯥꯎꯁꯪꯒꯤ ꯄ꯭ꯂꯥꯟꯁꯦ ꯍꯟꯗꯛꯇꯤ ꯀ ꯊꯣꯛꯀꯦꯅ ꯈꯜꯂꯤꯌꯦ
ꯁꯦ ꯑꯁ ꯅ ꯔꯦꯍꯦ
ꯃꯔꯥꯊꯣꯟꯒ ꯆꯦꯟꯕ ꯌꯥꯎꯒꯦꯅꯁꯨ ꯄ꯭ꯂꯥꯟ ꯇꯧꯔꯤ
ꯑꯁ ꯑꯗꯣ ꯍꯧꯖꯤꯛꯀꯥꯟꯗꯤ ꯏꯁꯄꯣꯔꯠꯅꯦ ꯇꯧꯔꯤꯁꯦ ꯅꯨꯡꯉꯥꯏ ꯅꯨꯡꯉꯥꯏꯕ ꯏꯚꯦꯟ ꯃꯌꯥꯝ ꯍꯥꯞꯄꯤꯅꯤ
ꯍꯥꯞꯄꯦ ꯍꯥꯞꯄꯦ ꯑꯗꯒꯤ ꯑꯩꯈꯣꯏꯅ ꯁꯤꯜꯂꯤꯁꯦ ꯑꯩꯈꯣꯏ ꯅꯨꯄꯤꯒꯤ ꯃꯧꯒꯤ ꯑꯣꯏꯕ ꯊꯧꯔꯤ ꯆꯤꯡꯕꯤ ꯀꯥꯏꯅꯒꯁꯨ ꯌꯥꯎꯋꯦ ꯊꯧꯔꯤ ꯆꯤꯡꯕꯤꯒ ꯇꯧꯅꯔꯒ ꯊꯧꯔꯤ ꯆꯤꯡꯕꯤ
ꯑꯥ
ꯑꯗꯒꯤ ꯂꯩꯁꯥꯕꯤꯒ ꯃꯧꯒ ꯐꯨꯠꯕꯣꯜ ꯁꯥꯟꯅꯕ
ꯑꯥ
ꯑꯗꯒꯤ ꯌꯥꯝ ꯅꯣꯛꯅꯤꯡꯕ ꯑꯃꯁꯨ ꯌꯥꯎꯔꯤ ꯌꯥꯎꯌꯦꯦ ꯅꯅꯤꯡꯉꯁꯨ ꯌꯥꯎꯔꯤꯌꯦ
ꯑꯁ ꯖꯥꯠꯖꯥꯠꯅꯤ ꯍꯧꯖꯤꯛ ꯍꯋꯥꯏꯗꯒꯤ ꯏꯆꯦ ꯑꯃꯁꯨ ꯂꯩꯌꯦ ꯑꯩꯈꯣꯏꯒꯤ ꯎꯗꯒ ꯎꯄꯥ ꯑꯝꯗ ꯌꯣꯛꯄꯤꯁꯦ ꯊꯝꯃꯅꯤꯗꯅ ꯈꯨꯠ ꯅꯥꯝꯃꯅꯒ ꯇꯧꯔꯒ ꯑꯃ ꯇꯛꯀ ꯊꯩꯉꯝꯃꯒ ꯆꯪꯍꯟꯕꯤꯗꯣ꯫
ꯎꯝ ꯑꯗꯨꯃꯗꯤ ꯈꯪꯗ꯭ꯔꯦ ꯑꯣ ꯑꯗꯒꯤ ꯃꯤꯠꯀ ꯄꯨꯟꯁꯤꯜꯂꯒ ꯆꯐꯨꯒ ꯊꯨꯒꯥꯏꯕꯤ
ꯑꯥ ꯑꯥ
ꯊꯥꯏꯅꯗꯒꯤ ꯇꯧꯔꯛꯄꯗꯣ ꯑꯗꯨ ꯑꯗꯒꯤ ꯃ꯭ꯌꯨꯖꯤꯀꯦꯜ ꯆꯤꯌꯔ
ꯑꯥ ꯇꯨ ꯌꯥꯖꯒꯦ ꯍꯥꯞꯄꯃꯅꯤ ꯎꯝ
ꯃ ꯃ ꯌꯣꯛ ꯏꯂꯤꯁꯦ ꯑꯩꯈꯣꯏꯅ ꯆꯦꯜꯂꯒ ꯗꯥꯟꯁꯀ ꯇꯧꯔꯒ ꯃ꯭ꯌꯨꯖꯤꯛ ꯂꯦꯞꯈ꯭ꯔꯒ ꯆꯧꯈ꯭ꯔꯤꯗꯒ ꯐꯝꯕꯤ ꯇꯥꯟꯅꯕꯤꯗꯣ
ꯑꯁ ꯑꯗꯨꯅꯤꯅꯦ ꯐꯝꯃꯧꯗ꯭ꯔꯀꯥꯟꯗ ꯃꯈꯥꯗꯒ ꯇꯨꯕꯤꯗꯣ
ꯇꯨꯕ ꯑꯗꯒꯤ ꯒꯇꯦꯛꯄ ꯑꯗꯒꯤ ꯆꯧꯀ꯭ꯔꯤꯒ ꯃꯨꯟꯅꯕꯒꯁꯨ ꯌꯥꯎꯔꯤ ꯄꯣꯠꯅꯤꯀꯣ
ꯑꯥ
ꯌꯥꯎꯁꯪ ꯃꯇꯝꯗ ꯂꯥꯛꯄꯁꯦ ꯌꯥꯝ ꯅꯨꯡꯉꯥꯏ ꯃꯈꯜ ꯃꯊꯦꯜ ꯑꯗꯒꯤ ꯂꯩꯀꯥꯏ꯫ ꯂꯩꯥꯀꯥꯏꯒꯤ ꯁꯨꯇꯤ ꯊꯥꯔꯕꯅꯤꯅ ꯌꯥꯎꯁꯪ ꯏꯁꯄꯣꯔꯠ ꯇꯧꯕꯗ ꯁꯛꯈꯪ ꯃꯥꯏꯈꯪꯅꯕꯁꯨ ꯐꯪꯉꯦ ꯍꯥꯏꯕꯗꯤ ꯑꯃꯨꯛꯐꯥꯎ ꯎꯗ꯭ꯔꯤꯕ ꯃꯤ ꯑꯅꯧꯕ ꯂꯨꯍꯣꯡꯉꯛꯄ ꯃꯌꯨꯝ ꯄꯥꯜꯂꯛꯄ ꯀꯨꯏꯗꯕ ꯃꯌꯥꯝ ꯂꯩꯗꯅ ꯃꯧꯅꯥ ꯍꯥ
ꯑꯥ
ꯃꯣꯒꯨꯝꯕꯁꯦ ꯊꯦꯡꯅꯕ ꯎꯅꯕꯒꯤ ꯃꯇꯝꯁꯨ ꯏꯁꯄꯣꯔꯠꯁꯤꯗ ꯃꯣꯏꯅ ꯂꯩꯀꯥꯏꯒꯤ ꯑꯣꯏꯅ ꯏꯁꯄꯣꯔꯠ ꯁꯤꯟꯕꯤꯕꯁꯤꯗꯅꯦ ꯌꯥꯝ ꯀꯥꯟꯅꯩ ꯃꯁꯤꯗ ꯎꯅꯕꯒꯤ ꯃꯇꯝ ꯐꯪꯉꯦ ꯁꯛꯈꯪ ꯃꯥꯏꯈꯩꯅ ꯁꯈꯪ ꯃꯥꯏ꯫
ꯑꯥ
ꯑꯗꯒꯤ ꯌꯥꯎꯁꯪ ꯂꯣꯏꯔꯛꯄꯗ ꯑꯩꯈꯣꯏꯒꯤ ꯃꯧ ꯃꯁꯦꯟ ꯆꯥꯛ ꯆꯥꯃꯤꯟꯅꯔꯅꯤ ꯄꯩꯁꯥ ꯈꯔ ꯈꯔ ꯈꯥꯏꯒꯠꯅꯔꯒ꯫ ꯂꯩꯀꯥꯏꯒꯤ ꯑꯣꯏꯅ ꯊꯣꯡ ꯊꯥꯛ ꯇꯅ ꯃꯌꯥꯝ ꯄꯨꯨꯂꯒ ꯊꯣꯡꯉ ꯉꯥ ꯉꯥ ꯑꯣꯏꯅ ꯊꯣꯡꯉꯦ ꯑꯗꯨꯗꯗꯤ ꯑꯍꯟ ꯑꯍꯟꯗꯒꯤ ꯅꯍꯥꯗꯒꯤ ꯂꯣꯏ ꯁꯨꯅ ꯆꯥꯕ ꯌꯥꯕꯅ ꯉꯥ ꯑꯣꯏꯅ ꯊꯣꯡꯗꯣꯏꯅꯦ ꯑꯩꯈꯣꯏ ꯄ꯭ꯂꯥꯟ ꯂꯣꯏ ꯁꯤꯟꯕ ꯂꯣꯏꯔꯕꯅꯤ
ꯑꯣ ꯑꯁ ꯑꯗꯨꯏꯁꯦ ꯍꯟꯗꯛꯇꯤ ꯅꯧꯄꯥꯁꯤ ꯂꯥꯏꯕꯛꯀ ꯊꯤꯗꯧꯔꯤꯅꯦ
ꯀꯩꯗꯧꯔꯒꯦ ꯀꯩꯗꯧꯕ ꯌꯥꯎꯔꯒꯦ
ꯑꯁ ꯍꯟꯗꯛꯇꯤ ꯌꯥꯎꯁꯪꯅꯤ ꯇꯔꯤꯁꯦ ꯑꯁ ꯅꯎꯄꯥꯗꯤ ꯃ꯭ꯌꯨꯖꯤꯛꯀꯤ ꯊꯕꯛ ꯑꯝꯨ ꯇꯧꯋꯤꯗꯅ꯫ ꯑꯁ ꯏꯁꯩ ꯅꯣꯡꯃꯥꯏ꯫ ꯇꯧꯔꯨꯕ ꯑꯩꯈꯣꯏꯗꯤ ꯌꯥꯎꯁꯪꯒꯤꯒꯤ ꯃꯉꯥꯅꯤ ꯇꯔꯨꯛꯅꯤꯁꯦ ꯐꯪꯉꯣꯏ ꯗꯣꯔꯤꯌꯦ ꯊꯥꯕꯜ ꯈꯔ ꯆꯠ ꯍꯣꯂꯤ ꯈꯔ ꯆꯠ ꯍꯟꯗꯛꯇꯤ ꯄ꯭ꯔꯣꯒ꯭ꯔꯥꯝꯁꯤ ꯑꯅꯤ ꯐꯥꯡꯕꯤꯅꯦꯃꯤ
ꯌꯥꯝ ꯐꯕ ꯊꯕꯛꯅꯦ ꯑꯗꯨꯗꯤ
ꯑꯁ ꯀꯥꯏ ꯐꯕꯨꯗꯤ ꯐꯕ ꯑꯁ ꯍꯛꯆꯥꯡ ꯋꯥꯏꯅꯤꯁꯦ ꯑꯍꯤꯡ ꯇꯨꯝꯃꯣꯏꯗꯣꯏꯅꯤ ꯑꯌꯨꯛ ꯄꯨꯡ ꯅꯤꯄꯥꯥꯟ ꯃꯥꯄꯜ ꯁ꯭ꯋꯥꯏꯗ ꯑꯗꯒꯤ ꯍꯣꯂꯤ ꯆꯠꯂꯨꯔꯅꯤ ꯊꯥꯕꯜ ꯅꯪꯅꯕ ꯄꯨꯡ ꯃꯉꯥꯗ ꯑꯃꯨꯛ ꯂꯥꯛꯑꯅꯤ, ꯃꯐꯝ ꯈꯨꯗꯤꯡꯃꯛ ꯊꯥꯕꯜ ꯑꯃꯨꯛ ꯇꯧꯔꯨꯔꯅꯤ ꯅꯣꯉꯥꯜꯂꯝꯗꯥꯏ ꯄꯨꯡ ꯑꯅꯤ- ꯑꯍꯨꯝ ꯁ꯭ꯋꯥꯏ ꯍꯜꯂꯛꯑꯅꯤ ꯑꯗꯨꯅ ꯋꯥꯗꯤ ꯋꯥꯏ ꯑꯗꯨꯕꯨ ꯑꯁꯤꯖꯨ ꯑꯦꯛꯁꯄꯤꯔꯦꯟꯁ ꯃꯈꯜ ꯑꯃꯅꯤꯗ ꯏꯆꯦ꯫
ꯃꯥꯅꯦ- ꯃꯥꯅꯦ ꯑꯦꯛꯁꯄꯤꯔꯤꯌꯦꯟꯁ ꯃꯈꯜ ꯑꯃꯅꯦ ꯅꯪꯅ ꯇꯝꯖꯔꯨꯕ ꯁꯤꯖꯤꯟꯅꯐꯝ ꯈꯪꯅ ꯁꯤꯖꯤꯟꯅꯔꯤꯅꯤ ꯃꯗꯨ꯫
ꯃꯥꯅꯤꯅꯦ꯫ ꯑꯩ ꯆꯍꯤ ꯑꯃꯗ ꯑꯃꯨꯛꯇꯪ ꯊꯣꯛꯄ ꯄꯣꯠꯅꯤꯗꯣ ꯑꯃꯔꯣꯝꯗꯗꯤ꯫ ꯑꯩ ꯍꯥꯏꯗꯤ ꯅꯨꯃꯤꯠ ꯈꯨꯗꯤꯡꯒꯤ ꯂꯥꯛꯀꯗꯧꯕ ꯄꯣꯠ ꯅꯠꯇꯦ ꯍꯥꯏꯕ, ꯌꯥꯎꯁꯪ ꯍꯥꯏꯁꯤꯃꯛꯇ꯫
ꯃꯝ ꯃꯥꯅꯤ꯫ ꯆꯍꯤ ꯑꯃꯗ ꯅꯣꯡꯃ ꯈꯛꯇꯪ ꯊꯣꯛꯄ ꯂꯝꯇꯥꯒꯤ ꯂꯝꯇꯥ ꯊꯥꯗ ꯇꯧꯕ ꯌꯥꯎꯁꯪ ꯑꯩꯈꯣꯏꯒꯤ ꯊꯥꯔꯛꯑꯕ ꯊꯥꯕꯜ ꯆꯣꯡꯕ ꯅꯨꯡꯉꯥꯏꯇ꯭ꯔꯥꯅꯦ? ꯊꯕꯜ ꯆꯣꯡꯕꯥ ꯑꯁꯤ ꯌꯦꯡꯉꯨ ꯑꯗꯨꯅꯤ ꯈꯨꯠ ꯈꯨꯠꯀ ꯈꯨꯠꯀ ꯁꯝꯅꯗꯅ ꯆꯣꯡꯗꯣꯔꯤꯕꯅꯤ- ꯀꯥꯎꯗꯣꯔꯤꯕꯅꯤ ꯃꯁꯤꯗ ꯊꯤꯟꯗꯣꯛꯄꯁꯨ ꯌꯥꯎꯗꯣꯔꯤꯕꯅꯤ꯫
ꯃꯥꯅꯦ꯫ ꯃꯥꯅꯦ- ꯃꯥꯅꯦ꯫
ꯑꯗꯣ ꯅꯪꯗꯤ ꯍꯟꯗꯛ ꯃ꯭ꯌꯨꯖꯤꯛ ꯔꯣꯝꯗ ꯆꯣꯡꯕ ꯊꯤꯟꯕꯔꯣꯝꯗ ꯂꯩꯔꯕꯅꯤꯅ ꯌꯥꯎꯁꯪꯒꯤ ꯊꯥꯕꯜꯗꯤ ꯆꯣꯡꯕ ꯌꯥꯎꯔꯔꯣꯏꯅꯦ꯫ ꯑꯗꯨꯗꯤ
ꯆꯣꯡꯕꯒꯤꯗꯤ ꯏꯆꯦ ꯎꯄꯥꯏ ꯂꯩꯇꯦ ꯍꯣꯏ ꯎꯄꯥꯏꯕꯨ ꯑꯩꯒꯤ ꯃꯍꯨꯠꯇ ꯋꯥꯔꯤꯅꯤ ꯑꯩ ꯋꯥꯔꯀꯥꯟꯗ ꯈꯣꯡꯕꯤꯅꯕ ꯀꯅꯥꯒꯨꯝꯕ ꯑꯃ ꯁꯨꯝ ꯁꯕꯇꯤꯇ꯭ꯌꯨꯠꯀ ꯂꯥꯛꯑꯒꯗꯤ ꯏꯆꯦ ꯉꯝꯕ ꯌꯥꯏ꯫ ꯑꯗꯨꯕꯨ ꯅꯠꯇ ꯑꯗꯨ ꯅꯠꯇ꯭ꯔꯒꯗꯤ ꯁꯤ ꯎꯄꯥꯏ ꯂꯩꯕꯖꯥꯥꯠꯅꯇꯦ꯫
ꯑꯣ ꯅꯪꯅ ꯍꯥꯏꯔꯤꯁꯦ ꯅꯪꯒꯤ ꯃꯍꯨꯠꯇ ꯁꯤꯟꯕꯤꯅꯕ ꯉꯥꯏꯍꯥꯛꯀ ꯌꯦꯡꯕꯤꯅꯕ ꯂꯩꯔꯝ ꯇꯥꯔꯒꯗꯤ ꯅꯪ ꯆꯣꯡꯉꯨ ꯕ ꯌꯥꯏ ꯁꯤꯅꯤ꯫
ꯑꯣ ꯍꯣꯏ ꯍꯣꯏ ꯑꯗꯨꯅꯦ꯫
ꯎꯝ꯫
ꯑꯁ ꯈꯪꯗꯦꯗꯥ ꯏꯆꯦ ꯇꯧꯗꯣꯏꯖꯦ ꯃꯤꯗꯤ ꯌꯥꯎꯁꯪꯁꯤ ꯅꯨꯡꯉꯥꯏ ꯍꯥꯏ ꯑꯗꯣ ꯑꯩꯁꯨ ꯅꯨꯡꯉꯥꯏꯗꯤ ꯅꯨꯡꯉꯥꯏ ꯑꯗꯨꯕꯨ ꯌꯥꯎꯕꯗꯣ ꯊꯥꯕꯜꯅꯨꯡ ꯀꯩꯅꯨꯡ ꯑꯗꯒꯤ ꯃꯔꯛꯇ ꯌꯥꯝ ꯌꯥꯎꯕ ꯐꯪꯗꯦ ꯍꯥꯏꯕꯩ ꯋꯥꯅꯤꯀꯣ꯫ ꯑꯗꯨꯕꯨ ꯏꯁꯩ ꯅꯣꯡꯃꯗꯨꯅ ꯆꯠꯂꯤꯁꯦ ꯄ꯭ꯔꯣꯒꯥꯝꯗꯨ ꯈꯔ ꯂꯩꯌꯦꯕ꯫ ꯌꯥꯎꯁꯪ ꯃꯅꯨꯡꯖꯦ꯫ ꯑꯗꯨꯅ ꯁꯤꯒꯨꯝꯕꯗꯤ ꯈꯔ ꯂꯩ꯫ ꯑꯗꯨ ꯏꯆꯦ ꯌꯥꯎꯁꯪꯖꯦ ꯊꯥꯏꯅꯒꯤ ꯌꯥꯎꯁꯪꯒ ꯍꯧꯖꯤꯛꯀꯗꯤ ꯈꯔ ꯈꯦꯠꯅꯔꯦꯅꯦ꯫
ꯌꯥꯝ ꯈꯦꯠꯅꯔꯦꯗ ꯊꯥꯏꯅꯒ ꯅꯠꯇꯦ ꯊꯥꯏꯅꯅ ꯍꯦꯟ ꯂꯦꯝꯕ ꯍꯦꯜ
ꯑꯁ ꯃꯥꯜꯂꯤ ꯃꯤ ꯊꯥꯏꯅꯅ ꯂꯝꯕꯤꯒ ꯊꯠꯇꯅ ꯍꯣꯏ ꯊꯠꯄꯨꯗꯤ ꯊꯠꯂꯤꯀꯣ ꯑꯗꯨ ꯑꯣꯏ ꯇꯥꯔꯒꯁꯨ ꯑꯩꯈꯣꯏꯒꯤ ꯅꯨꯡꯉꯥꯏꯕ ꯑꯃ ꯂꯩꯔꯤꯅꯤ ꯏꯆꯦ ꯃꯔꯛꯁꯤꯗ ꯀꯩꯅꯣ ꯍꯥꯏꯐꯝ ꯈꯪꯗꯕ ꯑꯃ ꯑꯩꯈꯣꯏꯅ
ꯃꯥꯅꯦ ꯑꯩꯈꯣꯏꯅ ꯑꯉꯥꯡ ꯑꯣꯏꯔꯤꯉꯩꯗꯅ ꯂꯩꯉꯥꯎ ꯊꯤꯉꯥꯎ ꯑꯕꯦꯔꯒ ꯄꯨꯡꯇꯩꯩ ꯇꯩꯅꯕ ꯑꯗꯨꯗꯅ ꯅꯨꯡꯉꯥꯏꯕꯅꯦ ꯍꯧꯖꯤꯛ ꯍꯨꯀꯥꯟꯒꯤ ꯑꯉꯥꯡꯁꯤꯡꯁꯤꯅ ꯃꯄꯥꯟ ꯊꯣꯛꯍꯟꯗ꯭ꯔꯦꯗꯣ ꯊꯣꯛꯍꯟꯅꯤꯡꯗ꯭ꯔꯦꯕ
ꯎꯝ
ꯁꯣꯏꯈꯤꯗ꯭ꯔꯥ ꯑꯗꯒꯤ ꯊꯧꯔꯤꯃꯛꯇ ꯊꯠꯄ ꯑꯣꯏꯔꯁꯨ ꯒꯥꯔꯤꯅ ꯆꯦꯟꯈꯤꯗ꯭ꯔꯥ ꯍꯥꯏꯅ ꯄꯥꯈꯠꯅꯔꯛꯄꯗꯒꯤ ꯑꯦꯛꯁꯤꯗꯦꯟ ꯁꯣꯏꯕ ꯉꯥꯝꯕ ꯍꯥꯏꯕꯁꯦ ꯇꯝꯕ ꯉꯝꯗꯦ ꯑꯗꯨꯅ ꯁꯣꯏꯕ ꯉꯥꯝꯕꯁꯦ ꯃꯁꯤꯡꯁꯨ ꯌꯥꯝꯈꯠꯂꯛꯄꯒꯤ ꯃꯃꯥ ꯃꯄꯥ ꯑꯣꯏꯕꯁꯤꯡꯅ ꯃꯆꯥ ꯃꯁꯨ ꯁꯨ ꯁꯤꯡꯁꯨ ꯊꯥꯗꯣꯔꯛꯄ ꯀꯤꯕꯒꯤ ꯌꯥꯎꯁꯪꯁꯦ ꯌꯥꯎꯁꯪ ꯁꯪ ꯃꯥꯜꯂꯛꯇꯕꯅꯦꯕ ꯑꯗꯨꯅ ꯏꯆꯦꯕꯨ ꯍꯥꯏꯖꯧ ꯍꯥꯏꯔꯗꯤ ꯊꯧꯔꯤ ꯊꯠꯄꯔꯣꯝꯗ ꯇꯧꯕꯒꯤ ꯃꯍꯨꯠꯇ ꯑꯉꯥꯡꯁꯤꯡꯁꯦ ꯏꯁꯄꯣꯔꯠꯇ ꯂꯝꯄꯥꯛ ꯑꯃꯗ ꯍꯖꯤꯜꯂꯒ ꯃꯣꯏꯁꯤꯡꯁꯦ ꯁꯄꯣꯔꯠ ꯁꯥꯟꯅꯕꯅ ꯍꯦꯟꯅ
ꯃꯥꯅ ꯏꯆꯦ ꯑꯩꯁꯨꯗ ꯍꯥꯏꯒꯦꯅ ꯇꯧꯖꯔꯝꯃꯤꯅꯦ ꯍꯥꯏꯗꯤ ꯀꯩꯅꯣ ꯍꯥꯏꯔꯀꯥꯟꯗ ꯍꯧꯖꯤꯛ ꯏꯁꯄꯣꯔꯠꯁ ꯑꯁꯤꯅ ꯃꯔꯝ ꯑꯣꯏꯔꯒ ꯑꯉꯥꯡꯁꯤ ꯍꯛꯆꯥꯡ ꯐꯕ ꯈꯣꯠꯄꯀꯣ ꯁꯤꯗ ꯁꯣꯝꯂꯣꯝꯗ ꯂꯥꯛꯑꯅꯤꯕ ꯍꯦꯜꯠꯂꯣꯝꯗ ꯂꯥꯛꯑꯅꯤꯕꯤꯁꯦ ꯃꯣꯏꯁꯦ ꯑꯗꯨꯗꯨꯅ ꯌꯥꯝ ꯐꯔꯦ ꯌꯥꯝ ꯐꯔꯦꯁꯦ ꯌꯥꯝ ꯊꯤ ꯐꯩꯁꯦ ꯍꯧꯖꯤꯛꯁꯦ
ꯂꯩꯀꯥꯏ ꯑꯃꯅ ꯀ꯭ꯂꯕ ꯑꯃꯅ ꯃꯤ ꯈꯔ ꯄꯨꯟꯁꯤꯜꯂꯒ ꯏꯁꯄꯣꯔꯠ ꯁꯦꯝ ꯏꯁꯄꯣꯔꯠꯀꯤ ꯊꯧꯔꯥꯡ ꯇꯧꯕꯤꯔꯤꯕꯁꯦ ꯌꯥꯝ ꯐꯩ ꯃꯁꯤ ꯊꯥꯒꯠꯅꯤꯡꯉꯥꯏꯅꯤ ꯑꯗꯣ ꯂ ꯂꯩꯀꯥꯏ ꯂꯩꯀꯥꯏ ꯈꯨꯗꯤꯡꯒꯤꯁꯨ ꯂꯣꯏ ꯇꯧꯅꯔꯕꯅꯤ ꯗꯥ ꯑꯅ
ꯑꯁ ꯈꯪꯗꯦ ꯑꯩꯒꯤ ꯍꯟꯗꯛꯇꯤ ꯌꯥꯎꯁꯪ ꯑꯩꯅ ꯈꯟꯖꯕꯅ ꯁꯦ ꯌꯥꯎꯁꯪ ꯃꯅꯨꯡꯁꯦ ꯄ꯭ꯔꯣꯒꯥ꯭ꯔꯝꯒ ꯂꯩꯇ꯭ꯔꯒꯗꯤ ꯍꯦꯟꯖꯥꯡ ꯑꯍꯥꯎ ꯑꯍꯥꯎ ꯊꯣꯡꯗꯅ ꯀꯣꯕꯤ ꯁꯥꯛꯀ ꯇꯧꯗꯅ ꯄꯥꯐꯣꯔꯒ ꯇꯥꯎꯅ ꯇꯧꯒꯦ ꯈꯟꯖꯕꯅꯤ ꯑꯁ ꯌꯥꯔꯣꯏꯗꯣꯔꯤꯅꯤ ꯏꯆꯦ
ꯀꯔꯤꯅꯣꯅꯦ ꯌꯥꯎꯁꯪ ꯃꯇꯝꯗꯕꯨ ꯀꯣꯕꯤ ꯁꯥꯛꯀ ꯄꯥꯐꯣꯔꯒ ꯍꯥꯏꯔꯤꯗꯨꯕꯣ ꯌꯦꯟ ꯉꯧꯗꯅ ꯌꯦꯟ ꯇꯥꯎꯗꯅ ꯇꯧꯕꯗꯤ ꯏꯄꯟ ꯄꯟꯗꯦꯗ ꯀꯩꯅꯣ ꯃꯦꯔꯥꯝꯂꯤꯁ ꯑꯣꯏꯔꯕ꯭ꯔꯣ
ꯑꯗꯨꯅ ꯈꯔ ꯃꯥꯟꯕ ꯑꯃ ꯂꯩꯅꯤꯆꯦ ꯀꯣꯕꯤ ꯁꯥꯀ ꯇꯧꯕꯁꯦ ꯈꯔ ꯃꯥꯟꯖꯩꯌꯦꯕ
ꯎꯝ
ꯑꯗꯨꯗ ꯁꯨꯝ ꯋꯥꯈꯟꯁꯦ ꯑꯗꯨꯗ ꯁꯨꯝ ꯂꯥꯛꯄ ꯍꯥꯏꯇꯥꯔꯦꯅꯦꯁꯦ
ꯀꯣꯕꯤ ꯁꯥꯥꯛꯀ ꯇꯧꯗꯅ ꯇꯟꯒ ꯍꯧꯗꯅ ꯆ
ꯑꯁ ꯆꯥꯅꯤꯡꯉꯛꯏ ꯃꯤꯅꯦ ꯌꯦꯟꯅꯨꯡ ꯀꯩꯅꯨꯡꯗꯤ ꯅꯨꯡꯇꯤꯒꯤ ꯑꯗꯨꯝ ꯆꯥꯏ ꯑꯗꯒꯤ ꯈꯪꯗꯦ ꯌꯥꯎꯁꯪ ꯃꯅꯨꯡꯗꯒꯗꯤ ꯁꯥꯉꯥꯁꯦ ꯀꯌꯥ ꯆꯥꯅꯤꯡꯗꯦꯁꯦ ꯑꯗ ꯍꯧꯖꯤꯛꯀꯤ ꯄꯣꯠꯁꯦ ꯑꯩꯈꯣꯏ ꯌꯥꯎꯁꯪꯒꯤꯗ ꯑꯩꯈꯣꯏꯒꯤ ꯁꯦ ꯀꯣꯕꯤ ꯁꯥꯀꯨꯝꯕ ꯀꯩꯒꯨꯝꯕ ꯁꯨꯝꯕꯗ ꯈꯔ ꯆꯥꯅꯤꯡꯕ ꯍꯥꯏꯇꯥꯥꯔꯦꯅꯦ
ꯎꯝ ꯃꯥꯅꯦ ꯃꯥꯅꯦ ꯃꯤ ꯑꯃꯒ ꯃꯤ ꯑꯃ ꯈꯔꯒ ꯃꯥꯟꯅ ꯄꯣꯠꯇꯦ ꯑꯗꯨꯅ ꯑꯍꯥꯎꯕꯁꯨ ꯃꯤ ꯑꯃꯒ ꯃꯤ ꯑꯃꯒꯅ ꯃꯥꯒꯤ ꯆꯥꯅꯤꯡꯕ ꯆꯤꯟꯖꯥꯛꯁꯨ ꯈꯦꯅꯔꯛꯑꯦ ꯑꯗꯣ ꯁꯤꯅꯤ
ꯃꯥꯅꯤ ꯃꯥꯅꯤꯁꯦ ꯁꯤ ꯑꯣꯏꯅ ꯍꯟꯛ ꯑꯥꯎ ꯑꯍꯥꯎꯕ ꯆꯥꯗꯧꯔꯤꯕꯅꯤꯅꯦ ꯍꯥꯏ ꯍꯤꯟꯖꯎꯁꯥꯡ ꯃꯅꯨꯡꯪꯖꯦ
ꯆꯥꯗꯣꯏꯅꯤ ꯆꯥꯗꯣꯏꯅꯤ ꯑꯩꯈꯣꯏ ꯍꯥꯏꯗꯤ ꯍꯦꯛ
ꯑꯁ ꯑꯩꯗꯤ ꯏꯆꯦꯅꯒ ꯃꯔꯥꯊꯣꯟ ꯑꯦ ꯅꯥꯀ ꯇꯦꯡꯗꯣ ꯑꯁ ꯑꯗꯣ ꯀꯩꯅꯣ ꯇꯧꯔꯤꯒꯁꯦ ꯏꯆꯦꯒꯤꯗꯤ ꯑꯩꯅ ꯈꯪꯖ ꯇꯧꯔꯛꯑꯒꯦ
ꯀꯌꯥ ꯌꯥꯎꯁꯪ ꯃꯩ ꯊꯥꯕ ꯂꯣꯏꯔꯒ ꯂꯥꯏꯒꯤ ꯄꯣꯠꯆꯩꯒ ꯀꯠꯂꯝꯃꯒ ꯂꯥꯏ ꯈꯣꯏꯔꯝꯕ ꯂꯣꯏꯔꯒꯅꯦ ꯑꯉꯥꯡ ꯄꯨꯔꯒ ꯅꯛꯀꯗꯦ ꯅꯤꯕ ꯂꯥꯛꯀꯗꯣꯏꯅꯤꯀꯣ
ꯑꯦꯁ ꯑꯉꯥꯡꯒꯤꯕꯨ ꯀꯩꯅꯣꯅꯦꯁꯦ ꯄꯤꯊꯔ ꯂꯣꯏꯔ ꯀꯩꯅꯣꯅꯦꯁꯦ
ꯑꯗꯨꯅꯦ ꯃꯣꯏꯗꯨꯅꯦ ꯐꯅꯦꯛꯀ ꯁꯦꯠꯂꯒ ꯖꯣꯏꯄꯨꯔꯒ ꯏꯜꯂꯒ ꯒ ꯃꯁꯝ ꯇꯪꯈꯥꯏ ꯇꯪꯈꯥꯏꯔꯒ ꯄꯨꯟꯗꯅ ꯕꯦꯛ ꯑꯃꯃꯝꯒ ꯌꯥꯟꯗꯅ ꯄꯣꯔꯛꯀꯗꯣꯏꯅꯦ
ꯑꯗꯨꯅꯤꯅꯦ ꯑꯗꯣ ꯑꯁ ꯈꯪꯉꯤꯅꯤꯁꯦ ꯆꯦ ꯍꯣꯏꯗꯤ ꯌꯥꯎꯁꯪ ꯃꯅꯨꯡꯁꯦ ꯑꯦꯟꯖꯥꯡ ꯅꯨꯡ ꯀꯩꯅꯨꯡꯗꯤ ꯍꯥꯎꯅꯤꯅ ꯄꯥꯎ ꯑꯃ ꯇꯥꯏ
ꯍꯥꯎꯗꯣꯏꯅꯦ ꯅꯪꯁꯨ ꯀꯧꯔꯛꯀꯗꯣꯏꯅꯦ ꯑꯩꯅ ꯑꯗꯣ ꯅꯪ ꯁꯪꯉꯗꯤ ꯂꯥꯛꯑꯣ ꯎꯝ
ꯑꯩꯖꯨ ꯁꯣꯝꯗ ꯍꯤꯡꯒꯣꯜꯒꯤꯗꯣ ꯑꯝꯇ ꯂꯣꯏꯁꯜꯂꯨꯒꯦ ꯑꯩꯣꯏ
ꯑ ꯂꯣꯏꯁꯤꯜꯂꯣ ꯂꯣꯏꯁꯤꯜꯂꯣ ꯍꯦꯟꯖꯥꯡ ꯃꯊꯦꯜꯗꯣ ꯈꯔ ꯌꯥꯝꯅ ꯊꯥꯖꯜꯂꯣ ꯕꯖꯥꯔꯗꯒꯤ ꯂꯩꯔ ꯆꯥꯗꯣꯏ ꯁꯔꯨꯛ ꯑꯗꯨꯅ ꯈ꯭ꯋꯥꯏꯗꯒꯤꯩ ꯐꯔꯕꯅꯦ
ꯍꯣꯏ ꯍꯣꯏ ꯐꯔꯦ ꯐꯔꯦꯁꯦ ꯑꯩꯁꯨ ꯑꯝꯇ ꯊꯥꯖꯤꯜꯂꯨꯈꯤꯒꯦ ꯎꯝ
ꯍꯣꯏ ꯍꯣꯏ ꯍꯣꯏ ꯎꯝ ꯎꯝ ꯎꯝ ꯎꯝ